ꯏꯅꯥꯎ ꯎꯝ
ꯇꯥꯢꯀꯣ
ꯎꯝ ꯀꯔꯤꯅꯦ ꯍꯥꯏꯕ ꯅꯪ ꯋꯥꯔꯤꯗ
ꯀꯩꯅꯣ ꯌꯥꯝ ꯇꯞꯅ ꯇꯞꯅ ꯉꯥꯡꯉꯗꯨ ꯌꯥꯝ ꯔꯣꯃꯥꯟꯇꯤꯛ ꯇꯥꯢꯞꯇ ꯉꯥꯡꯉꯤꯗꯨꯕꯨ
ꯑꯩ ꯄꯨꯛꯇꯣ ꯊꯤꯜꯂꯦꯕ ꯑꯗꯨꯒꯤ ꯋꯥ ꯌꯥꯝ ꯉꯥꯡ ꯀꯟꯅ ꯉꯥꯡꯕ ꯌꯥꯗꯦ
ꯄꯨꯛ ꯄꯨꯛ ꯊꯤꯜꯂꯦ
ꯎꯝ ꯀꯔꯤꯒꯤꯅꯣ ꯈꯪꯗꯦ ꯎꯝ ꯉꯁꯥꯢꯗꯤ ꯅꯪ
ꯄꯨꯛ ꯊꯤꯟꯕꯗ ꯀꯅꯥꯅ ꯊꯤꯟꯍꯜꯜꯂꯤꯅꯣ ꯊꯤꯟꯒꯅꯣ ꯍꯥꯏꯌꯣ
ꯃꯥꯏꯔꯦꯟꯅ ꯃꯥꯏꯔꯦꯟ
ꯃꯥꯢꯔꯦꯟ ꯃꯥꯢꯔꯦꯟ ꯋꯥ ꯈꯪꯉꯣꯏꯅꯦ ꯅꯪꯁꯨ
ꯃꯥꯏꯔꯦꯟ ꯆꯥꯕ꯭ꯔꯣ ꯉꯁꯤ
ꯃꯣꯔꯅꯤꯡꯗ ꯑꯌꯨꯛꯇ
ꯎꯝ ꯅꯪ ꯅꯪ ꯃꯥꯏꯔꯦꯟ ꯆꯥꯕ ꯌꯥꯗꯕ꯭ꯔꯣ ꯍꯥꯏꯁꯦ
ꯌꯥꯏꯑꯦ ꯌꯥꯕꯕꯨꯗꯤ ꯑꯗꯣ ꯃꯔꯛ ꯃꯔꯛꯇ ꯀꯣ ꯀꯩꯅꯣ ꯇꯧꯋꯤꯕ ꯄꯨꯛ ꯅꯨꯡꯉꯥꯏꯇꯦꯕ
ꯅꯨꯡꯉꯥꯏꯇ꯭ꯔꯥꯗꯤ ꯆꯥꯒꯅꯣ ꯅꯨꯡꯉꯥꯏꯇ꯭ꯔꯗꯤ ꯆꯥꯒꯗ꯭ꯔꯣ ꯌꯤꯟꯖꯥꯡ ꯃꯌꯥꯝ ꯂꯩꯔꯤꯗꯨꯕꯨ
ꯏꯟꯅ ꯑꯇꯣꯞꯄ ꯊꯣꯟꯕꯤꯗꯅ
ꯁꯧꯒꯔꯤꯒꯨꯝꯕ ꯑꯗꯨꯒ ꯍꯋꯥꯏ ꯍꯋꯥꯏ ꯑꯁꯥꯡꯕꯤꯗꯣ ꯑꯗꯨꯒꯨꯝꯕ
ꯎꯝ
ꯑꯗꯨꯒ ꯗꯥꯏꯖꯦꯁꯟ ꯍꯛꯆꯥꯡ ꯐꯒꯗꯕ ꯏꯟꯁꯥꯡꯁꯤꯡꯗꯣ ꯆꯥꯎ ꯅꯥꯄꯤꯁꯤꯡꯗꯣ ꯚꯦꯖꯤꯇꯦꯕꯜꯁꯤꯡꯗ
ꯑꯦꯟꯗꯦꯝꯒꯨꯝꯕ
ꯌꯦꯟꯗꯦꯝ ꯌꯦꯟꯗꯦꯝ ꯐꯪꯕ꯭ꯔꯥ ꯑꯗꯨꯗ
ꯎꯝ ꯆꯥꯅꯤꯡꯕ꯭ꯔꯣ
ꯆꯥꯅꯤꯡꯗꯦ
ꯎ
ꯑꯠꯆꯥ ꯌꯦꯟꯗꯦꯝꯗꯣ ꯌꯦꯟꯗꯦꯝꯗꯣ ꯍꯛꯆꯥꯡꯗ ꯌꯥꯝ ꯀꯥꯟꯅꯕꯅꯦ
ꯑ ꯌꯥꯝ ꯐꯕꯅꯦ ꯑꯩꯈꯣꯏꯗ ꯌꯥꯝ ꯄꯩꯔꯒ ꯂꯩꯌꯦꯕ ꯌꯦ
ꯎꯝ ꯅꯣꯏ ꯀꯤꯠꯆꯟ ꯒꯥꯔꯗꯦꯟꯒꯨꯝꯕ ꯂꯩꯕ ꯑꯣꯏꯔꯝꯅꯤ ꯁꯧꯒꯔꯤꯅ ꯍꯥꯎꯋꯦ ꯁꯧꯒꯔꯤꯁꯨ ꯍꯥꯎꯋꯦꯀꯣ ꯅꯪ ꯁꯧꯒꯔꯤ ꯆꯥꯔꯕꯣ
ꯑꯦ ꯄꯥꯝꯃꯤꯅꯦ ꯊꯕꯅꯤ ꯑꯩ ꯊꯔꯤꯒꯗꯤ ꯍꯥꯏꯕ
ꯑꯝ ꯁꯤ ꯁꯤꯐꯥꯏ ꯆꯠꯈꯤꯕ ꯑꯃꯗꯣ ꯁꯤ ꯑꯥꯔ ꯄꯤ ꯑꯦꯐ ꯆꯠꯈꯤꯕꯗꯣ ꯃꯥꯗꯤ ꯁꯥꯎꯒꯔꯤ ꯁꯥꯎꯜꯔꯤ ꯁꯨꯡꯆꯥ ꯆꯥꯗꯦ ꯍꯥꯏꯗꯤ
ꯎꯝ
ꯑꯩꯈꯣꯏ ꯆꯥꯅꯤꯡꯗ꯭ꯔꯁꯨ ꯆꯥꯅꯤꯡꯗꯕ ꯏꯟꯖꯥꯡꯗꯣ ꯊꯣꯡꯕꯤꯔꯒꯗꯤ ꯇꯉꯥꯏ ꯐꯗꯅ ꯑꯗꯨꯝ ꯆꯥꯏꯗꯅ ꯈꯤꯇꯪ ꯑꯣꯏꯔꯒꯁꯨ ꯃꯥꯗꯤ ꯑꯗꯨꯃꯥꯏꯅ ꯇꯧꯔꯦ ꯌꯦꯡꯐꯥꯎ ꯌꯦꯡꯕꯤꯔꯣꯏ ꯃꯥꯗꯤ
ꯑꯩꯅ ꯆꯥꯅꯤꯡꯗꯕꯁꯦ ꯈꯃꯦꯟ ꯑꯄꯥꯕꯗꯣ
ꯈꯥꯃꯦꯟ ꯑꯈꯥꯕꯗꯤ ꯍꯥꯎꯋꯤꯅ ꯀꯥꯡꯉꯧ ꯀꯥꯡꯉꯧ ꯑꯣꯏꯅꯁꯨ ꯍꯥꯎꯋꯤ ꯎ ꯃꯣꯔꯣꯛ ꯃꯦꯠꯄꯁꯨ ꯍꯧꯋꯦ ꯌꯦꯟꯖꯥꯡꯗꯤ ꯍꯣꯏ ꯏꯆꯝ ꯆꯝꯅ ꯊꯣꯡꯕꯗ ꯍꯧꯗꯤ ꯍꯧꯇꯕꯅꯦ ꯈꯔꯕꯗ
ꯍꯥꯏꯌꯦ ꯃꯤꯗꯤ ꯗꯣ
ꯎꯝ ꯀꯩꯅꯣꯗꯗꯤ ꯍꯥꯎꯕꯅꯦ ꯑꯣꯛꯁꯥ ꯑꯣꯛꯁꯥ ꯊꯣꯡꯕꯗ ꯍꯥꯞꯆꯤꯗꯤ ꯍꯥꯎꯗꯤ ꯍꯥꯥꯎꯕꯅꯤꯍꯦ
ꯃꯣꯏ ꯑꯣꯛꯁꯥ ꯄꯝꯃꯨꯢꯌꯦꯕ
ꯎꯝ ꯍꯥꯎꯕꯅꯦ ꯃꯍꯥꯎ ꯃꯍꯥꯎ ꯑꯣꯛꯁꯥ ꯃꯍꯥꯎ ꯃꯥꯡꯉꯣꯢ ꯍꯥꯏꯗꯤ ꯈꯥꯃꯦꯟ ꯑꯈꯥꯕꯗꯣ ꯍꯦꯟꯅ ꯍꯥꯎꯋꯦꯕ
ꯎꯝ
ꯎꯝ ꯍꯌꯦꯡꯗꯤ ꯀꯥꯏꯆꯠꯂꯅꯤ ꯇꯔ꯭ꯦꯅꯤꯡ ꯄꯥꯁ ꯑꯣꯏꯔꯕꯅꯤꯅ
ꯍꯥꯌꯦꯡ ꯍꯥꯏꯔꯣ
ꯎꯝ ꯍꯌꯦꯡ
ꯍꯌꯦꯡꯁꯦꯂꯩꯒꯅꯤ ꯌꯨꯝꯗ ꯀꯣꯏꯔꯣ
ꯇ꯭ꯔꯦꯅꯤꯡ ꯄꯥꯁ ꯑꯉꯥꯡꯁꯨ ꯂꯧꯕ ꯍꯩꯔꯦ ꯆꯥꯛꯁꯨ ꯊꯣꯡꯕ ꯍꯩꯔꯦ ꯇ꯭ꯔꯦꯅꯤꯡ ꯄꯥꯁ ꯇ꯭ꯔꯦꯅꯤꯡ ꯄꯥꯁ ꯑꯣꯏꯔꯒ ꯀꯩꯅꯣ ꯌꯨꯝꯗ ꯑꯗꯨꯝ ꯂꯩꯕꯗꯨꯕ
ꯆꯠꯄꯤꯈꯔꯣ ꯆꯠꯄꯤꯈ꯭ꯔꯣ ꯆꯠꯄꯤꯈ꯭ꯔꯣ ꯗꯥꯏꯂꯣꯛ ꯂꯩꯕꯗꯣ
ꯇꯧꯅꯣꯗ ꯃꯇꯝ ꯋꯥꯠꯂꯤ ꯑꯩꯒꯤꯀꯣ ꯋꯥꯠꯂꯤ ꯋꯥꯠꯂꯤ ꯅꯣꯏ ꯅꯣꯏ ꯕꯨ ꯈꯔ ꯌꯦꯡꯁꯤꯟꯕꯤꯒꯦ ꯅꯠꯇ꯭ꯔꯗꯤ ꯌꯥꯔ ꯔꯣꯏꯕ
ꯑꯗꯨꯃꯥꯏꯅ ꯈꯪꯕꯤꯔꯒꯗꯤ ꯐꯩ
ꯁꯦꯟꯅꯈꯤꯒꯦ ꯅꯣꯏꯕꯨꯀꯣ ꯃꯤ ꯁꯦꯅꯅꯤꯡꯉꯥꯢ ꯃꯤ ꯑ ꯌꯥꯝꯂꯩꯔꯤꯕ ꯍꯧꯖꯤꯛ ꯑꯩ ꯆꯦꯡ ꯆꯣꯡꯕ ꯃꯇꯝ ꯋꯥꯠꯂꯤ꯫
ꯍꯤ ꯍꯤ꯫ ꯋꯥꯠꯂꯤ ꯀꯥꯏꯅ ꯀꯣꯏꯗꯧ ꯃꯥꯟꯗ꯭ꯔꯦ ꯅꯪ꯫
ꯅꯚꯥꯏ ꯍꯥꯏꯗꯣꯏꯔꯣ꯫ ꯅꯚꯥꯏ ꯑꯣꯏꯒꯗꯕ ꯃꯤꯁꯨ ꯂꯥꯛꯇ꯭ꯔꯤꯕ꯫
ꯎꯝ꯫ ꯂꯥꯛꯇꯔ꯭ꯗꯤ ꯀꯃꯥꯏ ꯇꯧꯕ꯫ ꯎ꯫
ꯂꯥꯛ ꯂꯥꯛꯇ꯭ꯔꯗꯤ ꯑꯗꯨꯝ ꯇꯣꯛ ꯑꯦ꯫
ꯎꯝ꯫
ꯂꯥꯛꯄꯨ ꯂꯥꯛꯑꯗꯤ ꯑꯗꯨꯝ ꯆꯠꯂꯦ꯫ ꯅꯣꯏꯗ ꯍꯥꯏꯕꯤ ꯍꯥꯏꯕꯤꯗꯦ ꯍꯥꯏꯒꯅꯤ ꯂꯥꯛꯄꯨ ꯂꯥꯛꯑꯕ꯫ ꯆꯠꯂꯦ ꯂꯥꯛꯇ꯭ꯔꯗꯤ ꯑꯗꯨꯝ ꯂꯩꯔꯦ꯫
ꯍꯥꯏꯔꯒꯅ ꯑꯁꯤ ꯑꯩꯅ ꯄꯥꯏꯈꯤꯕ ꯑꯃꯗꯨꯁꯨ ꯁꯨꯃꯥꯏꯅ ꯍꯥꯏꯖꯔꯝꯕꯅꯦ ꯑꯩꯉꯣꯟꯗ ꯑꯁ꯫ ꯂꯩꯒꯅꯤ ꯂꯩꯒꯅꯤ ꯍꯟꯗꯛ ꯈ꯭ꯔꯥꯏꯃꯥꯁ ꯂꯩꯒꯅꯤ ꯐꯣꯟꯁꯨ ꯇꯧꯔꯝꯕꯅꯦ ꯑꯩꯉꯣꯟꯗ ꯃꯦꯁꯦꯁ꯫ ꯊꯥꯖꯤꯜꯂꯒꯅꯦ꯫
ꯑꯗꯨꯝ ꯀꯨꯏꯈ꯭ꯔꯦꯗ ꯊꯥ ꯑꯃ ꯐꯥꯔꯦ ꯑꯗꯨꯝ ꯄꯥꯏꯈ꯭ꯔꯦ ꯃꯥꯁꯦ꯫ ꯅꯪ ꯅꯥꯡꯁꯨ ꯑꯃ ꯆꯠꯈꯔꯗꯧꯅꯤꯅ ꯅꯪꯁꯨ꯫ ꯀꯨꯏꯗꯧ꯫
ꯀꯨꯏꯗꯧ ꯃꯟꯗ꯭ꯔꯦ ꯑꯩ ꯑꯩꯗꯤ ꯍꯥꯏꯕꯤꯒꯅꯤꯀꯣ ꯅꯣꯏꯗ ꯂꯥꯎꯕꯤ꯫ ꯃꯍꯩ ꯑꯃ ꯄꯥꯏꯔꯒ
ꯑꯩꯒꯤ ꯃꯪꯗꯀꯣ ꯑꯩꯒꯤ ꯃꯪꯗ꯫ ꯑꯗꯨꯝ ꯆꯨꯝꯒꯜꯂꯦꯕꯀꯣ ꯑꯌꯥꯝꯕꯅ꯫ ꯈꯔ ꯃꯪꯁꯦ ꯁꯦꯔꯤꯌꯁ ꯑꯣꯏꯕ ꯑꯣꯏꯗꯕ ꯑꯩꯈꯣꯏ ꯑꯗꯨꯝ ꯈꯪꯗ꯭ꯔꯣ ꯐꯥꯎꯗ꯭ꯔꯣ꯫
ꯑꯗꯨꯃꯥꯏꯅ ꯐꯥꯎꯕꯁꯨ ꯂꯩꯌꯦꯕꯀꯣ ꯑꯩ ꯅꯍꯥꯟ꯫ ꯑꯩ ꯃꯪ ꯃꯪ ꯃꯪꯉꯦꯕ ꯅꯪꯒ꯫ ꯑꯩꯈꯣꯏ ꯈꯨꯟꯒꯤ
ꯍꯥ ꯍꯥ꯫
ꯃꯪꯗ ꯑꯥꯥ ꯂꯨꯍꯣꯡꯗꯧꯔꯦꯅꯀꯣ ꯇꯧꯔꯝꯕ꯫
ꯎꯝ꯫
ꯑꯗꯨꯃꯥꯏ ꯇꯧꯕꯗꯨꯗ ꯅꯪꯁꯦ꯫ ꯋꯥꯔꯤ ꯑꯗꯨꯝ ꯅꯨꯡꯉꯥꯏꯕ ꯍꯧꯔꯕꯁꯤꯅꯤꯗ ꯑꯩ ꯋꯥꯈꯜꯗ ꯁꯨꯃꯥꯏ ꯏꯪꯒꯤꯠꯇ ꯏꯪꯒꯤꯠꯇ ꯍꯧꯔꯕ ꯁꯤꯅꯤꯗ ꯑꯩ ꯋꯥꯈꯜꯗ꯫
ꯅꯪꯒꯤ ꯅꯪꯒꯤ ꯃꯪꯆꯨꯕꯤ ꯫ ꯅꯠꯇꯦ ꯅꯪ ꯅꯪꯒꯤ ꯃꯪꯗꯣ ꯅꯪꯒꯤꯗꯣ ꯑꯩꯅ ꯉꯁꯥꯢ ꯍꯥꯏꯕꯤꯌꯦꯕ ꯃꯔꯝꯗꯣ ꯅꯪꯅ ꯃꯪꯉꯤꯕ ꯃꯔꯝꯗꯣ ꯍꯥꯏꯕꯤꯒꯦꯕ꯫
ꯎꯝ ꯃꯉꯥ ꯃꯉꯥ ꯍꯥꯏ
ꯈꯔ ꯈꯔ ꯍꯥꯏꯗꯤ
ꯑꯗꯨꯃꯥꯏꯅ ꯅꯠꯇꯦ ꯈꯟꯗꯦ ꯍꯥꯏ
ꯈꯟꯗꯦꯕ ꯑꯗꯨꯒꯨꯝꯃ ꯋꯥꯈꯟ ꯁꯨꯡꯈꯟ ꯈꯟꯗꯦꯕ ꯊꯥꯖꯅ ꯑꯗꯨꯝ ꯈꯗꯥꯇ ꯃꯥꯡ ꯃꯅꯤ ꯅꯪ ꯑꯕꯥꯟꯗ
ꯍꯥꯏꯗꯤ ꯃꯤ ꯑꯇꯩꯒꯤꯗꯤ ꯁꯨꯝ ꯋꯥꯈꯜꯗ ꯈꯜꯂꯀꯥꯟꯗ ꯑꯗꯨꯝ ꯃꯥꯡꯗ ꯁꯨꯃꯥꯏꯅ ꯎꯗ꯭ꯔꯣ ꯑꯗꯨꯃꯥꯏꯅ ꯇꯧꯗꯦꯕ ꯑꯩꯒꯤꯗꯣ ꯈꯨꯗꯛꯇ ꯑꯗꯨꯝ ꯇꯧꯕꯅꯦꯕ ꯌꯦꯡꯉꯣ ꯅꯥꯕꯅꯤ ꯍꯧꯖꯤꯛ ꯍꯧꯖꯤꯛ ꯍꯧꯖꯤꯛ ꯍꯧꯖꯤꯛ ꯀꯩꯅꯣ ꯇꯧꯗ꯭ꯔꯒꯁꯨ ꯍꯌꯦꯡꯋꯥꯏ ꯊꯨꯡꯅꯗꯧ ꯃꯥꯜꯂꯤ ꯅꯥꯕꯅꯤ
ꯁꯤꯐ ꯃꯥꯔꯤ ꯅꯪꯒꯤ ꯃꯪꯗꯣ ꯆꯨꯝꯒꯦ ꯑꯗꯨ ꯀꯦ
ꯑꯦꯛꯁꯄꯦꯛꯇꯦꯁꯟ ꯆꯨꯝꯂꯝꯝꯗꯧ ꯃꯥꯜꯂꯦ ꯅꯠꯇ꯭ꯔꯒ ꯃꯪ ꯅꯠꯇ꯭ꯔꯁꯨ ꯑꯃꯗ ꯌꯥꯝꯅ ꯅꯪꯕꯨ ꯈꯟꯕꯒꯦꯔꯥ ꯈꯪꯗꯦ ꯁꯨꯝ ꯃꯪꯗ ꯃꯪꯗ ꯊꯥꯖꯗꯅ ꯎꯕꯗꯣ ꯁꯨꯝ ꯍꯥꯏꯔꯛꯄꯅꯤꯗ
ꯑꯩ
ꯎꯝ
ꯍ
ꯎꯝ ꯊꯪꯗ ꯇ꯭ꯔꯦꯅꯤꯡꯁꯨ ꯄꯥꯁ ꯇꯧꯔꯦ ꯌꯥꯔꯦ ꯔꯦꯗꯤꯅꯤ ꯀꯩꯅꯣ
ꯑꯁ ꯑꯩ ꯀꯩꯅꯣ ꯇꯧꯈꯤꯅꯤ ꯑꯩ ꯄꯥꯁꯇꯤ ꯇꯧꯔꯦꯕꯀꯣ ꯑꯃꯨꯛꯀ ꯑꯩꯅ ꯇꯝꯕꯤꯗꯣꯏꯅꯦꯕ ꯏꯃꯥꯟꯅꯕꯤꯁꯤꯡꯒꯤ ꯑꯉꯥꯡ ꯂꯧꯕ ꯑꯉꯥꯡ ꯄꯣꯛꯄꯁꯦ ꯄꯣꯛꯑꯀꯥꯟꯗ ꯀꯃꯥꯏ ꯏꯔꯨꯖꯒꯅꯤ ꯅ ꯅ ꯆ
ꯅꯠꯇꯦ ꯅꯪ ꯅꯪꯕꯨ ꯀꯅꯥꯅ ꯊꯥꯖꯕꯤꯗꯣꯏꯅꯣ ꯅꯪ ꯂꯩꯁꯥꯕꯤꯅꯤ ꯅꯪꯅ ꯃꯃꯥꯒꯤ ꯇꯥꯏꯞꯇ ꯇꯥꯛꯄꯤꯔꯗꯤ ꯀꯅꯥꯅ ꯊꯥꯖꯗꯣꯏꯅꯣ ꯅꯪꯒꯤ ꯋꯥꯗ
ꯀꯔꯤꯔ ꯆ ꯃꯔꯤꯦ ꯍꯥꯏ ꯃꯦ
ꯃ ꯔꯖꯥꯅꯁꯨꯨꯔꯥ ꯃꯦꯠꯁꯀꯤ ꯑꯣꯖꯥꯅ ꯖꯑꯣꯒ꯭ꯔꯥꯐꯤꯗ ꯄꯥꯡꯇꯥ ꯇꯥꯔꯒ ꯁꯨꯝ ꯆꯤꯡꯅꯕ ꯂꯩꯗꯅ ꯈꯜꯂꯣꯅꯦ ꯅꯪꯖꯨ ꯃꯦꯠꯖꯁ ꯀꯤ ꯑꯣꯖꯅꯥ ꯖꯣꯒꯔꯥꯐꯤ ꯇꯥꯛꯄꯗ ꯆꯨꯝꯈꯔꯕ ꯐꯩꯔꯦꯡ ꯇꯨꯔꯦꯡ ꯁꯤꯂꯦꯕꯁꯇ ꯇꯥꯛꯄ꯭ꯔꯥ ꯐꯩꯔꯦꯡ ꯇꯨꯔꯦꯟ ꯇꯥꯛꯈꯔꯅꯤ ꯃꯔꯀꯔꯤ ꯕꯦꯅꯁ ꯑꯥ ꯂꯩꯕ꯭ꯔꯥ ꯎ ꯅꯪꯒꯤ ꯋꯥꯁꯤꯗꯤ
ꯍꯌꯦꯡꯁꯦ ꯑꯩ ꯍꯣꯁꯄꯤꯇꯥꯜ ꯑꯩꯁꯦ ꯍꯌꯦꯡ ꯍꯣꯁꯄꯤꯇꯥꯜ ꯆꯠꯂꯒ ꯊꯥꯕꯛ ꯊꯤꯔꯨꯁꯤꯔꯥ ꯈꯪꯗꯦꯅꯦ
ꯀꯩ ꯊꯥꯕꯛ
ꯆꯦꯟꯗꯦꯡꯒꯨꯝꯕ ꯅꯔꯁ ꯑꯉꯥꯡꯒꯤ
ꯂꯥꯎꯔꯅꯤ ꯂꯥꯎꯔꯅꯤ
ꯂꯧꯒꯅꯤ ꯍꯦ ꯁꯣꯏꯗꯕꯤ ꯅꯪ
ꯑꯦꯛꯁꯄꯦꯔꯤꯟꯁ ꯑꯦꯛꯁꯄꯤꯔꯤꯌꯦꯟꯁ ꯁꯥꯔꯇꯤꯐꯤꯀꯦꯠ ꯍꯪꯉꯒꯗꯤ ꯊꯥ ꯑꯅꯤꯒꯤ ꯑꯦꯛꯁꯄꯤꯔꯤꯌꯦꯟꯁ ꯍꯥꯏꯗꯣꯏꯅꯦꯕ ꯑꯗꯨꯗꯤ
ꯑ ꯀꯣ ꯤꯗꯤꯑꯣ ꯀ ꯄ ꯄꯤꯌ ꯑꯣꯏ ꯀꯣ ꯄ꯭ꯔꯣꯐꯀꯤ
ꯁꯥꯔꯐꯤꯀꯦꯠ ꯇꯤ ꯌꯥꯎꯗꯔ꯭ꯦ ꯒꯥꯏꯅꯒ
ꯍ ꯐꯇ ꯐꯦ ꯇ ꯀ ꯑꯣꯏ ꯂꯩ ꯀ
ꯐꯒꯤ ꯇꯧꯕꯅꯤꯅ ꯌꯨꯝ ꯐꯥꯒꯤ ꯇꯧꯕꯅ ꯌꯨꯝ ꯉꯟꯅ ꯄꯥꯜꯂꯒꯅꯦ
ꯎꯥ
ꯀꯥꯟꯗ ꯀꯥꯟꯅꯗꯕꯅꯦ ꯁꯤꯟꯗꯅꯔꯤꯁꯨ ꯀꯨꯏꯗ꯭ꯔꯦ ꯑꯗꯨ ꯂꯣꯏꯔꯒ ꯅꯨꯡꯉꯥꯏꯅ ꯐꯖꯅ ꯄꯥꯟꯅꯕ ꯇꯧꯍꯦ ꯐꯩꯔꯦꯡ ꯇꯨꯔꯦꯡ ꯁꯟꯗꯅꯔꯤ
ꯁꯦꯟꯗꯅꯔꯤꯁꯦ ꯀꯔꯤ ꯆꯍꯤꯗꯅꯣ
ꯑꯩꯈꯣꯏ ꯑꯦꯛꯁ ꯑꯦꯁꯣꯁꯌꯦꯠ ꯄꯥꯁꯇꯔꯅ ꯍꯥꯏꯕꯗ ꯇ꯭ꯋꯦꯟꯇꯤ ꯑꯦꯗꯅꯤ ꯍꯥꯏ
ꯇ꯭ꯋꯦꯟꯇꯤ ꯑꯩꯠ
ꯑ
ꯁꯦꯂꯦꯕ꯭ꯔꯦꯠ ꯇꯧꯒꯗ꯭ꯔꯣ
ꯎꯝ ꯁ ꯋꯥꯔꯤ ꯅꯨꯡꯉꯥꯏꯇꯦ ꯑꯗꯨꯃꯥꯏꯅ ꯇꯧꯕꯅꯦ ꯀꯃꯥꯏ ꯇꯧꯕ ꯄꯨꯔꯣꯏꯗꯣꯏꯅꯣ ꯍꯥꯏꯌꯦ ꯃꯥꯅ
ꯑ ꯏꯆꯥ ꯑꯃ ꯅꯥꯀꯟꯗ ꯄꯨꯔꯒ ꯂꯥꯛꯀꯦ
ꯑꯗꯨꯗꯤ ꯊꯦꯡꯃꯟꯗ꯭ꯔꯣ ꯑꯗꯨꯗꯤ ꯊꯦꯡꯑꯅꯤ ꯑꯗꯨꯗꯤ ꯊꯦꯡꯈ꯭ꯔꯅꯕ ꯍꯟꯗ꯭ꯔꯦꯠ ꯇ꯭ꯋꯦꯟꯇꯤ ꯁꯤꯛꯁ ꯃꯊꯥꯡ ꯃꯊꯪ ꯆꯍꯤ ꯃꯊꯪꯗꯅꯦ ꯆꯍꯤ ꯑꯅꯤ ꯁꯨꯗ꯭ꯔꯦ
ꯑꯗꯨ ꯍꯌꯦꯡ ꯑꯥ ꯍꯌꯦꯡ ꯍꯌꯦꯡ ꯍꯥꯢꯌꯦ ꯅꯦꯛꯁ ꯏꯌꯥꯔ ꯅ ꯌꯨꯝ ꯄꯥꯜꯂꯗꯤ